ꯍꯜꯂꯣ
ꯑ
ꯇꯥꯕꯔꯣ ꯇꯥꯕꯔꯣ
ꯇꯥꯏꯅꯦ ꯅꯪꯅꯦ ꯍꯜꯂꯥꯎ ꯍꯜꯂꯥꯎ ꯍꯥꯏꯔꯒ ꯈꯨꯝ
ꯑꯁ ꯅꯃꯛꯛꯁꯦ ꯌꯥꯗꯦ
ꯑꯩꯈꯣꯏꯗꯔ ꯅꯈꯣꯏꯗꯔ ꯅꯈꯣꯏꯗꯕꯤꯔ ꯑꯩꯈꯣꯏꯒꯤꯔ
ꯑꯩꯈꯣꯏꯒꯤ ꯑꯣꯏꯔꯝꯃꯤꯅꯤ ꯍꯟꯗꯛꯁꯦ ꯉꯁꯦ ꯅꯨꯡꯉꯥꯏ ꯍꯔ ꯃꯅꯥꯠꯇ
ꯑ ꯎꯝ ꯅꯪꯗꯤ ꯁꯤ ꯇꯧꯕ ꯌꯥꯗ꯭ꯔꯦ ꯌꯥꯒꯅꯤ ꯍꯥꯏꯕꯗꯣ ꯈꯪꯗ꯭ꯔꯕ ꯃꯥꯜꯂꯦꯗ
ꯑꯣ
ꯀꯅꯥ ꯀꯅꯥ ꯂꯩꯕ꯭ꯔꯣ
ꯑꯁ ꯀꯅꯥ ꯀꯅꯥ ꯂꯩꯕ꯭ꯔꯣ ꯍꯥꯏꯔꯒ ꯑꯩ ꯌꯥꯝ ꯁꯥꯎꯅꯤꯡꯉꯤꯅꯦ ꯑꯩꯗꯣ ꯉꯁꯥꯏ ꯖꯣꯕꯀꯥꯔ ꯂꯣꯏꯔꯒ ꯑꯁꯤ ꯕꯖꯥꯔꯗ ꯎꯝ ꯍꯌꯦꯡ ꯑꯦꯛꯖꯝ ꯆꯠꯅꯤꯡꯉꯥꯏꯗꯣ
ꯍꯣꯏ
ꯑꯁꯤꯗ ꯕꯖꯥꯔꯗ ꯍꯦꯛ ꯂꯥꯛꯑꯕ ꯑꯩꯈꯣꯏꯒꯤ ꯐꯔꯇꯤꯀꯥ ꯑꯦꯛꯖꯥꯝꯒ ꯄꯣꯁꯄꯣꯟ ꯇꯧꯈ꯭ꯔꯤꯅꯦ
ꯀꯩꯒꯤ
ꯈꯥꯗꯦ ꯍꯁ ꯍꯧꯖꯤꯛꯅ ꯊꯥꯔꯛꯄꯅꯦ ꯅꯣꯇꯤꯁꯇꯣ
ꯑꯣ ꯑꯗꯨꯗꯤ ꯊꯣꯛꯄ꯭ꯔꯣ ꯑꯩꯗꯤ ꯈꯪꯗꯦ ꯑꯩꯗꯤ ꯍꯌꯦꯡ ꯆꯠꯂꯤꯅꯤ ꯈꯜꯂꯒ ꯂꯩꯕꯅꯤꯅꯦ
ꯍꯌꯦꯡ ꯅꯠꯇꯦ ꯍꯌꯦꯡꯒꯤ ꯍꯌꯦꯡꯗꯨꯣ
ꯍꯟꯆꯦ
ꯑꯥꯎ ꯑꯗꯣ ꯑꯗꯨꯗ ꯇꯧꯒꯅꯤ ꯍꯥꯏꯅꯤ ꯈꯪꯉꯦ ꯃꯣꯏ ꯌꯨꯝꯗꯕꯨꯨꯛ ꯂꯥꯛꯑꯣ ꯍꯥꯏꯔꯗꯤ ꯂꯥꯛꯄꯁꯨ ꯀꯔꯤ ꯂꯩꯔꯔꯣꯏꯒ ꯑꯩꯒꯤ
ꯑꯁ ꯅꯪꯅ ꯍꯥꯏꯔꯤꯁꯦ ꯑꯩ ꯒ꯭ꯌꯥꯟ ꯇꯥꯔꯅꯤꯅꯦ ꯄꯣꯁꯄꯣꯟ ꯇꯧꯋꯤ ꯍꯥꯏꯕ ꯅꯠꯇ꯭ꯔꯣ ꯑꯦꯛꯖꯥꯝꯗꯣ
ꯍꯣꯁꯄꯣꯟ ꯍꯥꯏꯅꯦ ꯍꯥꯏꯌꯦ ꯑꯩꯗꯤ ꯕꯖꯥꯔꯗ ꯑꯃꯨꯛ ꯂꯩꯔꯦ ꯍꯌꯦꯡ ꯑꯦꯛꯖꯝ ꯆꯠꯅꯤꯡꯉꯥꯏꯗꯣ ꯑꯩꯅ ꯖꯀꯋꯥꯠ ꯂꯣꯏꯔꯒ ꯑꯗꯨꯩꯗꯄ ꯑꯩꯒꯤ ꯕꯖꯥꯔꯗ ꯆꯠꯄꯒꯤ ꯑꯗꯨꯒꯤ ꯑꯩꯈꯣꯏ ꯏꯆꯦꯒ ꯏꯃꯥꯒ ꯅ ꯪꯁꯟ ꯔꯦꯗ꯭ꯔꯖꯤ ꯆꯗ꯭ꯔꯗꯤ ꯌꯨꯝꯗ ꯂꯩꯕ ꯀꯥꯟꯗ ꯃꯣꯏꯅ ꯍꯥꯏꯕꯅꯦ ꯑꯦꯛꯖꯥꯝ ꯅꯠꯇ꯭ꯔꯒꯗꯤ ꯐꯒꯅꯤ ꯀꯤꯍꯣꯝꯗꯣ ꯏꯌꯥꯝ ꯃꯨꯟꯒꯅꯤ ꯂꯧꯕ ꯆꯠꯁꯤ ꯍꯥꯏꯔꯒ ꯑꯩꯅ ꯑꯦꯛꯖꯥꯝ ꯂꯩꯌꯦ
ꯑꯣ ꯅꯣꯏ ꯅꯣꯏ
ꯁꯤꯗ ꯎꯝ ꯃꯥꯏꯅꯦ
ꯑꯁ ꯄꯥꯅꯤꯡꯉꯤꯗ ꯅꯣꯡꯃ ꯄꯨꯔꯛꯑꯣ
ꯑꯩꯈꯣꯏ ꯄꯥꯝꯗꯀꯣ ꯌꯥꯝ ꯂꯩꯕꯅꯦ ꯑꯁ ꯂꯝꯕꯤꯗꯣ ꯌꯥꯝ ꯀꯔꯤꯅꯣ ꯁꯪ ꯃꯟꯕꯒꯤ ꯑꯗꯨꯒ ꯋꯥꯕꯅꯤ ꯑꯩꯈꯣꯏ ꯄꯨꯔꯒ ꯂꯩꯔꯗꯤ
ꯆꯞꯄ ꯌꯥꯗꯕ꯭ꯔꯣ
ꯎꯝ
ꯅꯣꯏ ꯘꯔꯤ ꯂꯩꯗꯅ
ꯅꯣꯡ ꯆꯨꯕꯒꯤ ꯂꯝꯕꯤꯗꯣ ꯌꯥꯗ ꯌꯥꯗ꯭ꯔꯦꯅꯦ ꯎꯝ ꯀꯔꯤꯅ ꯏꯁꯤꯡ ꯑꯣ ꯏꯁꯤꯡ
ꯍꯣꯏ ꯍꯣꯏ ꯑꯣꯏꯔꯝꯒꯅꯤ ꯂꯝꯕꯤꯁꯦ ꯐꯠ ꯃꯟꯗꯕꯒꯤ ꯎꯝ ꯑꯗꯨ ꯅꯣꯇꯤꯁꯇꯣ ꯑꯩꯉꯣꯟꯗꯁꯨ ꯊꯥꯔꯛꯎꯀꯣ
ꯍꯣꯏ ꯍꯣꯏ ꯊꯔꯛꯀꯦ ꯊꯔꯛꯀꯦ
ꯑꯩꯗꯤ ꯈꯪꯗꯦꯅꯦ ꯅꯣꯇꯤꯁ ꯊꯣꯛꯑꯦ ꯑꯩꯗꯤ ꯂꯧ ꯆꯠꯂꯦ ꯂꯧ ꯂꯤꯡꯕ ꯆꯠꯂꯦ ꯑꯁ ꯅꯨꯡꯉꯥꯏꯌꯦ ꯉꯁꯤꯗꯤ ꯅꯣꯡꯁꯨ
ꯑꯣ ꯃꯤ ꯌꯥꯝ ꯅꯨꯄꯤꯁꯤꯡꯒꯤ ꯋꯥ ꯌꯥꯝꯌꯥꯝ ꯂꯩꯕꯒꯤ ꯅꯨꯡꯉꯥꯏꯕꯗꯨꯅꯦ ꯂꯥꯎꯖꯕꯒꯤ
ꯉꯥꯎꯖꯕꯁꯨ ꯅꯨꯡꯉꯥꯏ ꯌꯦꯟꯁꯥꯡ ꯍꯥꯎꯋꯤꯗꯅ ꯉꯁꯤꯁꯨ ꯌꯦꯁ ꯆꯥꯔꯒꯂ
ꯑ ꯅꯆꯦ ꯑꯃ ꯑꯦ ꯏꯕꯨꯡꯒꯤ ꯅꯨꯄꯤꯗꯣ ꯆꯩꯕꯔꯥꯎ ꯃꯊꯥꯛꯛꯇ ꯂꯩꯕ ꯅꯨꯄꯤꯗꯣ
ꯑꯥ
ꯃꯥꯗꯥꯏ ꯃꯣꯗ ꯅꯪꯁꯨ ꯐ꯭ꯔꯤ ꯂꯩꯔꯗꯤ ꯅꯣꯏ ꯅꯨꯄꯥ ꯒꯔꯤꯗ ꯂꯥꯛ ꯑꯣ ꯊꯪꯖꯥ ꯅꯨꯃꯤꯠꯇ ꯂꯧ ꯂꯤꯡꯅꯤꯉꯥꯏ ꯍꯥꯏꯌꯦ ꯑꯁ ꯑꯩꯅ ꯌꯥꯔꯣꯏꯅꯦ ꯍꯥꯏ ꯅꯨꯡꯉꯥꯏꯒꯅꯤꯅꯦ ꯍꯥꯏ
ꯎꯝ ꯅꯆꯥꯅꯨꯄꯤꯗꯤ ꯆꯠꯇꯕ꯭ꯔꯣ ꯑꯗꯨꯗ
ꯆꯠꯇꯦ ꯃꯄꯥꯒ ꯂꯩꯔꯤ ꯌꯨꯝꯗ
ꯑꯣ ꯅꯪꯗꯤ ꯂꯩꯁꯥꯕꯤ ꯁꯥꯔꯒ ꯆꯠꯕ ꯃꯥꯜꯂꯤꯅꯤ ꯑꯗꯨꯗꯤ ꯌꯥꯝ ꯅꯨꯡꯉꯥꯏꯔꯒ
ꯑꯗꯨꯝ ꯍꯥꯏꯕꯅꯦ ꯃꯣꯏ ꯃꯤꯁꯤꯡꯅ ꯍꯧꯖꯤꯛꯇꯤ ꯑꯩ ꯂꯩꯁꯥꯕꯤ ꯅꯨꯡꯉꯥꯏꯊꯣꯛꯀꯦ ꯍꯥꯏꯕꯗ ꯑꯃꯗꯣ
ꯃꯤ ꯑꯇꯣꯞꯄꯗꯤ ꯃꯧꯔꯥ ꯂꯩꯁꯥꯕꯤꯔ ꯈꯪꯉꯣꯏꯅꯦ
ꯑꯦꯁ
ꯃꯤ ꯃꯤ ꯑꯇꯣꯄꯗꯤ ꯂꯩꯁꯥꯕꯤꯔ ꯈꯜꯂꯒ ꯂꯩꯔꯝꯒꯅꯤ
ꯏꯀꯥꯏꯕꯅꯦ ꯃꯤꯁꯤꯡꯅ ꯑꯁꯤꯗꯤ ꯃꯧꯅꯤꯅꯦ ꯑꯗꯨꯅꯦ ꯑꯗꯥꯅꯦ ꯍꯥꯏꯕꯅꯤ ꯃꯤ ꯃꯌꯥꯝ ꯁꯤꯡꯕꯒꯨꯝ ꯑꯁ
ꯑꯝ
ꯃꯤ ꯑꯩꯈꯣꯏꯅ ꯈꯪꯕꯗꯤ ꯌꯥꯔꯦ ꯑꯗꯨ ꯈꯪꯗ꯭ꯔꯕ ꯃꯤꯁꯤꯡꯅ ꯍꯥꯏꯔꯗꯤ ꯑꯩꯁꯨ ꯏꯀꯥꯏꯕꯅꯤ
ꯂꯩꯁꯥꯕꯤ ꯑꯣꯏꯔꯝꯃꯅꯤ ꯈꯜꯂꯒ ꯂꯩꯔꯝꯃꯅꯤ
ꯀꯅꯥ ꯀꯅꯥ ꯀꯅꯥ ꯈꯨꯟꯒꯤ ꯂꯩꯁꯥꯕꯤꯔ ꯈꯜꯂꯒ ꯂꯩꯔꯝꯒꯅꯤ ꯅꯨꯄꯥꯁꯤꯡꯅ
ꯅꯪꯗꯤ ꯅꯨꯡꯉꯥꯏꯔꯦ ꯍꯥ ꯂꯧꯁꯨ ꯆꯠꯇꯦ
ꯅꯨꯡꯉꯥꯏ ꯌꯦ ꯑꯩꯗꯣ ꯑꯁ ꯌꯥꯝ ꯅꯨꯡꯉꯥꯏꯇꯦꯅꯦ ꯍꯌꯦꯡꯗꯣ ꯄ꯭ꯔꯦꯛꯇꯤꯀꯦꯜ ꯂꯩꯇ꯭ꯔꯗꯤ ꯑꯁ ꯌꯨꯝꯗ ꯃꯣꯏꯅ ꯂꯧ ꯆꯠꯀꯅꯤ
ꯎꯝ
ꯍꯟꯅꯤꯡꯉꯥꯏꯗꯣ ꯒꯥꯔꯤ ꯂꯩꯇ꯭ꯔꯦ ꯒꯥꯔꯤ
ꯎꯝ ꯎ ꯎꯝ ꯎꯝ ꯅꯣꯏ ꯅꯨꯄꯥ ꯒꯥꯔꯤ ꯂꯩꯔꯗꯤ
ꯑꯦꯁ ꯂꯝ ꯃꯥꯗꯣ
ꯋꯥ ꯃꯥꯁꯨ ꯊꯕꯛ ꯂꯩꯕꯒꯤ ꯑꯣꯏꯔꯝꯅꯤ ꯑꯗꯨꯗꯤ
ꯍꯟꯖꯤꯛꯇꯣ ꯑꯦꯛꯖꯦꯝ ꯆꯠꯅꯤꯡꯉꯥꯏꯗꯣ ꯒꯔꯤ ꯂꯩꯇ꯭ꯔꯥꯗꯤ ꯎꯄꯥꯏ ꯂꯩꯇꯦꯔꯅꯩ ꯑꯩꯁꯨ
ꯁꯤꯗꯗꯨꯝ ꯂꯥꯏꯌꯦꯕ ꯄꯥ
ꯑꯗꯣ ꯀꯦꯍꯣꯝꯗꯣ
ꯍꯣꯏ
ꯅꯣꯡꯃ ꯄꯨꯔꯛꯑꯣ ꯑꯩꯈꯣꯏ ꯈꯨꯟꯗ ꯂꯩꯒꯦꯕ ꯆꯥꯝꯃꯒꯤ ꯄꯨꯔꯛꯎꯀꯣ
ꯊꯨꯝꯂꯣ ꯅꯣꯏꯗꯣ
ꯑꯁ ꯌꯥꯝ ꯍꯥꯎꯕꯅꯤꯅꯦ
ꯑꯣ
ꯌꯥꯝ ꯆꯥꯎꯋꯦ ꯑꯗꯨ ꯑꯩ ꯆꯥꯎꯕꯁꯨ ꯆꯥꯎꯋꯦ
ꯑꯗꯨꯗꯤ ꯆꯥꯝꯃꯉꯥꯒꯤ ꯀꯌꯥ ꯇꯧꯕ꯭ꯔꯥ ꯍꯧꯖꯤꯛꯀꯥꯟ
ꯆꯥꯝꯃꯒꯤ ꯀꯌꯥꯔꯣ ꯀꯌꯥ ꯇꯧꯕ꯭ꯔꯣ ꯅꯣꯏ
ꯑꯩꯈꯣꯏꯒꯤꯗꯤꯀꯣ ꯌꯥꯝ ꯆꯥꯎꯕꯒꯤ ꯑꯅꯤ ꯑꯅꯤ ꯑꯃꯗ ꯐꯤꯐꯇꯤ ꯐꯣꯔꯇꯤ ꯑꯗꯨꯝ ꯇꯧꯏꯅꯦ ꯆꯥꯎꯋꯦ ꯆꯥꯎꯋꯦ ꯑꯩꯈꯣꯏꯒꯤꯗꯤ ꯑꯖꯣꯜ ꯑꯩꯈꯣꯏꯅ ꯂꯥꯂꯣꯟꯕꯤꯁꯤꯡꯕꯨ ꯎꯝ ꯑꯩꯈꯣꯏ ꯐꯥꯝꯗ ꯍꯦꯛ ꯒꯔꯤ ꯂꯥꯛꯎꯔꯥ ꯂꯧꯔꯗꯤ ꯑꯩꯈꯣꯏꯒꯤ ꯌꯥꯝ ꯈꯤꯇꯪ ꯈꯤ ꯇꯥꯡ ꯇ꯭ꯋꯦꯟꯇꯤ ꯑꯗꯨꯒꯨꯝꯕ ꯄꯤꯕꯒꯤꯀꯣ ꯑꯩꯈꯣꯏꯗꯣ ꯑꯦꯁ ꯌꯥꯝ ꯃꯥꯟꯈ꯭ꯔꯤꯅꯦ
ꯑꯣ ꯍꯣꯏ
ꯌꯥꯝ ꯆꯕ ꯑꯗꯣ ꯑꯩꯈꯣꯏꯅ
ꯃꯤꯅꯤꯅ ꯑꯗꯨꯝ ꯇꯥ ꯇꯥꯔꯒ ꯄꯤꯔꯝꯒꯅꯤ
ꯂꯥꯏꯟꯁꯂꯥꯏꯗ ꯂꯩꯕ ꯂꯦꯕꯔ ꯌꯥꯝ ꯂꯩꯌꯦ ꯍꯧꯖꯤꯛꯀꯥꯟꯗꯣ ꯑꯃꯨꯕꯤꯁꯤꯡꯗꯣ
ꯑꯣ
ꯑꯗꯣ ꯂꯦꯕꯔꯁꯤꯡꯗꯣ ꯑꯁ ꯌꯥꯝ ꯂꯥꯎꯕ
ꯌꯥꯝ ꯂꯥꯎꯅꯤꯡꯉꯥꯅꯦ ꯃꯣꯏꯗꯤ ꯑꯩꯈꯣꯏ ꯑꯩꯈꯣꯏꯗ ꯂꯧꯔꯒ ꯆꯠꯂꯒ ꯑꯃ ꯑꯅꯤꯗꯤ ꯑꯩꯈꯣꯏ ꯕꯦꯒꯗ ꯑꯃꯨꯛ ꯄꯨꯔꯒ ꯃꯣꯏꯕꯨ ꯎꯝ ꯌꯣꯟꯕꯗꯒꯣ ꯃꯣꯏꯗꯤ ꯑꯃꯈꯛ ꯑꯃꯗ ꯌꯥꯡꯈꯩ ꯌꯥꯡꯈꯩ ꯑꯗꯨꯝ ꯄꯤꯕꯒꯤ ꯑꯩꯈꯣꯏꯒꯗꯤ ꯅꯨꯡꯉꯥꯏ ꯑꯗꯣ ꯄꯨꯕꯗꯣ ꯌꯥꯝ ꯋꯥꯕꯒꯤꯀꯣ ꯂꯝꯕꯤꯗꯣ ꯌꯥꯝ ꯁꯥꯡꯕꯒꯤ
ꯎꯝ ꯎꯝ ꯅꯥꯎꯗꯣ ꯑꯗꯣ ꯇꯠꯂꯒ ꯆꯅꯤꯡꯉꯤꯗ
ꯃꯣꯏꯗꯤ ꯂꯦꯟꯁ꯭ꯂꯥꯏꯗ ꯂꯥ ꯂꯩꯕ ꯇꯅꯦꯜꯌꯥ ꯍꯨꯠꯄ ꯅꯨꯄꯥꯁꯤꯡꯗꯣ
ꯎꯝ
ꯑꯥ ꯕꯣꯁ ꯑꯃ ꯑꯃ ꯑꯅꯤ ꯑꯍꯨꯝꯗꯤ ꯂꯩꯌꯦ ꯃꯣꯏ ꯂꯦꯕꯔ ꯅꯠꯇꯕ
ꯎꯝ
ꯅꯣꯏꯁꯤꯡꯗꯣ ꯑꯁ ꯌꯥꯝ ꯆꯥꯕ ꯌꯥꯝ ꯆꯥꯅꯤꯡꯉꯦ ꯍꯥꯏꯅꯦ ꯃꯣꯏꯒꯤ ꯐꯦꯚꯣꯔꯥꯏꯠꯅꯤ ꯍꯥꯏꯅꯤ ꯑꯁꯤꯗꯣ ꯀꯤꯍꯣꯝꯔꯣ ꯃꯗꯤ ꯍꯣꯏ ꯍꯦꯛ ꯂꯧꯗ ꯆꯠꯂꯀꯟ ꯂꯥꯛꯄꯀꯟꯗꯀꯣ ꯂꯩꯕ꯭ꯔꯥ ꯂꯩꯕ꯭ꯔꯥ ꯑꯗꯨꯝ ꯍꯪꯉꯦ
ꯎꯝ ꯄꯥꯎꯃꯩ ꯑꯣꯏꯔꯝꯅꯤ
ꯉꯔꯥꯡ ꯀꯔꯤ ꯅꯨꯃꯤꯠꯇꯔ ꯑꯩꯈꯣꯏ ꯏꯃꯥꯒ ꯑꯩꯈꯣꯏꯗ ꯑꯩꯈꯣꯏ ꯐꯥꯔꯝꯗꯁꯨ ꯑꯩꯈꯣꯏ ꯂꯣꯀꯦꯜꯒꯤ ꯌꯦꯟꯗꯣ ꯂꯩꯌꯦꯀꯣ ꯑꯩꯈꯣꯏ ꯂꯧꯗ ꯑꯗꯨꯝ ꯂꯩꯕꯒꯤ ꯑꯗꯣ ꯑꯁꯤ ꯍꯧꯖꯤꯛꯀꯥꯟ ꯀꯔꯤꯅꯣ ꯇꯧꯕꯒꯤ ꯑꯩꯈꯣꯏꯒꯤ ꯂꯧꯗꯣ ꯑꯥꯗꯅꯦ ꯎꯝ ꯑꯩꯈꯣꯏꯒꯤ ꯄꯥꯔꯠ ꯁꯤꯛꯁꯇꯅꯦ
ꯑꯁ ꯌꯥꯝ ꯅꯄ ꯑꯦ ꯑꯗꯨꯗꯤ ꯋꯥꯔꯝꯒꯅꯤꯍꯦ ꯄꯨꯔꯒ ꯂꯥꯛꯔꯗꯤꯀꯣ ꯌꯨꯝ ꯐꯥꯎ
ꯑꯗꯨꯗꯒꯤ ꯂꯥꯛꯇ ꯑꯩꯈꯣꯏꯒꯤ ꯌꯦꯟꯁꯨ ꯑꯃ ꯄꯨꯔꯛꯑꯦ ꯑꯗꯨꯒ ꯄꯨꯔꯛꯄ ꯀꯥꯟꯗ ꯃꯣꯏꯗꯣ ꯀꯦꯖꯤꯗ ꯖꯣꯠ ꯌꯣꯟꯅꯤ ꯌꯣꯟꯁꯤ ꯕꯣꯏꯂꯔꯒ ꯇꯧꯔꯛꯑꯣ ꯑꯗꯨꯝ ꯀꯔꯤꯅꯣ ꯎꯝ ꯈꯦꯅꯥꯟ ꯀꯕꯤꯅꯠ ꯇꯧꯋꯤꯅ ꯍꯥꯏꯈ꯭ꯔꯦ ꯑꯩꯈꯣꯏꯗꯣ ꯌꯥꯝ ꯁꯥꯎꯍꯟꯅꯤꯡꯉꯦ ꯁꯤꯗꯤ ꯂꯣꯀꯦꯜꯅꯦ ꯑꯩꯅ ꯍꯥꯏꯔꯦ
ꯎꯝ ꯍꯝ
ꯇꯥꯡ ꯇꯥꯡꯅ ꯌꯣꯟꯔꯣ ꯁꯤꯗꯤ ꯍꯥꯎꯅꯦ ꯍꯥꯏꯔꯒ ꯇꯥꯡꯅ ꯌꯣꯜꯂꯦ ꯀꯤꯍꯣꯝꯗꯣ ꯅꯍꯥꯟ ꯑꯩꯈꯣꯏ ꯗ ꯂꯩꯕ ꯅꯨꯄꯤ ꯑꯃꯅ ꯄꯨꯔꯛꯑꯦꯕ
ꯎꯝ
ꯀꯗꯥꯏꯗꯒꯤꯔꯗꯤ ꯈꯪꯗꯦ ꯌꯥꯝꯅꯕꯨꯗꯤ ꯍꯥꯎꯋꯦ ꯌꯥꯝ ꯊꯨꯝꯃꯒ
ꯅꯥꯗꯦꯗꯥ ꯑꯩꯒꯤ ꯄꯣꯁꯄꯣꯟ ꯇꯧꯕꯁꯦ ꯑꯁ ꯌꯥꯝ ꯅꯨꯡꯉꯥꯏ ꯇꯦꯗꯥ
ꯀꯔꯤꯒꯤꯔ ꯈꯪꯗꯦ
ꯑꯁ ꯑꯁꯤꯗ ꯂꯩꯕ ꯅꯨꯡꯉꯥꯏꯇꯅꯦ ꯑꯩꯁꯤꯡꯗꯣ ꯀꯔꯤꯅ ꯇꯧꯕꯒꯤ ꯑꯁ ꯏꯁꯤꯡꯗꯣ ꯈꯤꯇꯪ ꯈꯤꯇꯪ ꯌꯨꯁ ꯇꯧꯋꯣ ꯍꯥꯏꯕꯒꯤ ꯑꯁ ꯑꯩꯗꯤ ꯇꯜꯂꯤ
ꯍꯣꯏ ꯑꯩꯈꯣꯏꯗꯤ ꯂꯩꯥꯏꯕ ꯍꯩꯔꯣꯏ ꯑꯗꯨꯒꯨꯝꯕ ꯇꯝꯃꯣ ꯏꯁꯤꯡ ꯋꯥꯠꯔꯗꯤ ꯃꯣꯏꯗꯤ ꯍꯩꯅꯒꯗꯔ
ꯃꯤ ꯃꯌꯥꯝ ꯑꯉꯥꯡꯁꯤꯡꯕꯄ ꯂꯩꯔꯒ ꯑꯗꯨ ꯂꯦꯇ꯭ꯔꯤꯟꯁꯨ ꯌꯥꯝ ꯇꯧꯋꯦ ꯑꯩ ꯑꯩ ꯑꯁꯤꯒꯨꯝꯕ ꯔꯦꯟꯗ ꯂꯩꯕ ꯉꯝ
ꯌꯨꯝꯗ ꯑꯁ ꯌꯥꯝꯅ ꯅꯨꯡꯉꯥꯏꯔꯒ ꯂꯩ ꯃꯣꯏꯁꯤꯡ
ꯑꯁ ꯀꯩꯅꯣ ꯑꯩ ꯌꯥꯝ ꯁꯥꯎꯅꯤꯡꯉꯦ ꯅꯨꯄꯤ ꯑꯃꯗ ꯂꯥꯛꯑꯒ ꯏꯁꯤꯡꯗꯣ ꯂꯩꯇꯦꯀꯣ ꯈꯤꯇꯪ ꯈꯤꯇꯪ ꯇꯧꯀꯣ ꯍꯥꯏꯌꯦꯅꯦ ꯑꯩ ꯌꯥꯝ ꯁꯥꯎꯅꯤꯡ
ꯁꯥꯥꯎꯔꯨꯅꯨ ꯁꯥꯥꯎꯔꯨꯅꯨ ꯃꯤ ꯁꯨꯝ ꯋꯥꯠꯄꯒꯤ ꯍꯥꯏꯔꯝꯃꯤꯅꯤ
ꯑꯁ ꯑꯗꯨꯗꯤ ꯍꯌꯦ ꯑꯁ ꯇꯨꯝꯔꯒ ꯂꯩꯕꯅꯤ ꯑꯗꯨꯗꯤ ꯊꯕꯛ ꯂꯩꯇ꯭ꯔꯕꯗꯤ
ꯑꯗꯣ ꯀꯔꯤ ꯃꯔꯝ ꯀꯔꯤ ꯃꯔꯝꯒꯤꯔ ꯃꯣꯏꯅ ꯄꯣꯁꯄꯣꯟ ꯇꯧꯕ ꯑꯣ ꯑꯦꯛꯖꯥꯝꯗꯣ
ꯈꯪꯗꯦꯅꯦ
ꯑꯣ
ꯇ ꯂ
ꯐꯔꯛ ꯇꯥꯔꯦꯀꯣ ꯌꯥꯝ
ꯇꯕꯔ
ꯇꯥꯏꯌꯦ ꯇꯥꯏ ꯑꯁ ꯍꯟꯗꯛꯁꯦ ꯅꯤꯉꯣꯜꯁꯦ ꯌꯥꯗꯦ ꯀꯔꯤꯔꯥ ꯈꯪꯅꯤ
ꯎꯝ ꯁꯤ ꯂꯣꯏꯔꯀꯥꯟꯗ ꯑ ꯑꯃꯨꯛ ꯇꯧꯔꯛꯑꯣ ꯇꯥꯕ꯭ꯔꯥ ꯅꯪ ꯇꯨꯝꯅꯤꯡꯕ꯭ꯔꯣ
ꯀꯇꯥꯏ ꯇꯨꯝꯅꯤꯡꯗ꯭ꯔꯤ ꯚꯤꯗꯤꯑꯣ ꯌꯦꯡꯂꯡꯒ ꯂꯩꯕꯅꯦꯕ
ꯛꯇ ꯇꯧꯅ ꯏꯅꯗꯤ ꯌꯥ